ꯀꯩꯗꯧꯔꯤꯅꯣ
ꯑꯗꯨꯝ ꯐꯝꯃꯦ ꯅꯪꯗꯤ
ꯀꯩꯒꯤ ꯐꯝꯃꯤꯅꯣ ꯑꯩꯗꯤ ꯑꯩꯗꯤ ꯑꯗꯨꯝ ꯋꯥꯛꯀꯤꯡ ꯆꯠꯂꯤ
ꯑꯦ ꯍꯧꯖꯤꯛꯄꯨ ꯋꯥꯀꯤꯡ ꯆꯠꯂ
ꯆꯔ ꯂꯒꯦ ꯀꯩꯅꯣ ꯋꯥꯀꯤꯡ ꯆꯠꯂ ꯋꯥꯀꯤꯡ ꯆꯠꯂ
ꯑꯩꯣꯏ ꯍꯦꯔꯣ ꯉ ꯆ ꯂꯩꯔꯣ
ꯏꯊꯟꯇꯅꯤꯗ ꯀꯥꯏꯥꯏꯗꯅ
ꯑꯩ ꯃꯊꯦꯜ ꯆꯥꯔꯒꯦ
ꯑ ꯀꯔꯤ ꯃꯊꯦꯜꯅꯣ ꯏꯔꯣꯝꯕ ꯆꯥꯏ ꯉꯁꯤ ꯑꯣꯏꯣꯏꯗꯤꯌꯦ
ꯑꯩꯗꯤ ꯀ ꯀꯃꯦꯅꯤꯡꯒ ꯀꯩ ꯀꯩꯅꯣ ꯃꯤꯛꯁ ꯇꯒꯅꯤ
ꯀꯔꯤꯌꯦ
ꯈꯕꯦꯟ ꯈꯕꯦꯟ
ꯈꯃ ꯑ
ꯈꯪꯕ꯭ꯔꯥ
ꯈꯪꯗ꯭ꯔꯗꯤ ꯀꯩꯅꯣ ꯈꯪꯗꯣ ꯀꯩꯗꯧꯔꯤꯅꯣ
ꯑꯗꯨꯝ ꯐꯣꯟ ꯃꯦꯠꯂꯒ ꯂꯩꯔꯤꯗ
ꯎꯝ ꯅꯨꯡꯉꯥꯏꯔꯦꯅꯦ ꯗꯨꯗꯤ
ꯇꯥꯏꯝ ꯄꯥꯁ ꯇꯧꯋꯦꯕ
ꯎꯝ
ꯎꯝ ꯉꯁꯤ ꯎꯝ ꯉꯁꯤ ꯕꯣꯜ ꯁꯅꯥꯕ ꯌꯦꯡꯒꯗ꯭ꯔꯣ
ꯉꯁꯤꯔꯣ ꯕꯣꯜ ꯈꯪꯗꯦꯗ
ꯅꯪ ꯅꯪ ꯈꯪꯗ꯭ꯔꯗꯤ ꯀꯅꯥ ꯈꯪꯗꯣꯏꯕ
ꯑꯩ ꯌꯦꯡꯉꯣꯏꯗ
ꯕꯣꯜꯗ ꯏꯟꯇꯔꯦꯁ ꯂꯩꯇ꯭ꯔꯣ
ꯕꯣ ꯑꯥ ꯂꯩꯌꯦ ꯑꯗꯨ ꯑꯣꯏꯔꯁꯨ ꯑꯝ ꯉꯁꯤꯗꯤ ꯐꯖꯕ ꯂꯩꯕ꯭ꯔꯣ
ꯉꯁꯤ ꯈꯪ ꯈꯪꯗꯦ ꯑꯩꯁꯨ ꯄꯤꯛꯆꯔꯗꯣ ꯌꯦꯡ ꯌꯦꯡꯗꯦ ꯉꯁꯤꯒꯤ
ꯎꯝ ꯅꯪ ꯌꯦꯡꯗꯣꯏꯔꯣ ꯌꯦꯡꯉꯣꯏꯗ꯭ꯔꯣ
ꯈꯪꯗꯦꯗ ꯌꯥꯝ ꯊꯦꯡ ꯊꯦꯡꯅ ꯄꯤꯌꯦꯗꯅ ꯃꯣꯏ ꯗꯨꯏ ꯇꯜꯂꯦ ꯍꯥꯏꯗꯤ ꯕ꯭ꯔꯥꯖꯤꯜꯒꯨꯝꯕ ꯄꯣꯔꯇꯨꯒꯜꯒꯨꯝꯕ ꯇꯥꯔꯗꯤ ꯌꯦꯡꯉꯦ
ꯎꯝ
ꯑꯇꯩ ꯍꯥꯏꯗꯤ ꯌꯥꯝꯅ ꯌꯦꯡꯗꯦ ꯑꯇꯩꯗꯤ
ꯑꯥꯥ
ꯉꯁꯤ ꯑꯌꯨꯛꯇ ꯁꯅꯥꯕꯗꯣ ꯅꯪ ꯌꯦꯡꯕ꯭ꯔꯥ
ꯌꯦꯡꯗꯦꯗ ꯑꯩꯗꯤ
ꯇꯪꯗꯤ ꯃꯇꯦꯛ ꯃꯇꯦꯛ ꯈꯛꯇ
ꯎꯝ
ꯄꯨꯡ ꯃꯔꯤ ꯗꯋ꯭ꯥꯏꯗꯅꯤꯅꯥ
ꯉꯁꯤ ꯑꯌꯨꯝꯅꯤꯀꯣ ꯑ ꯎꯝ
ꯗꯨꯒꯤ ꯇꯨꯝ ꯇꯨꯝꯕꯗꯣ ꯄꯦꯟꯗꯔ꯭ꯦ ꯍꯥꯏꯕꯥ
ꯉꯥꯏꯕ ꯃꯇꯝꯅꯤꯅꯦ
ꯍꯥꯏꯗꯤ ꯉꯔꯥꯡ ꯄꯨꯡ ꯄꯨꯡ ꯕꯥꯔꯣ ꯍꯦꯜꯂ ꯄꯨꯡ ꯕꯔꯣ ꯃꯈꯥꯏꯗ ꯃꯦꯆ ꯑꯃ ꯄꯤꯌꯦꯗꯅ ꯑꯗꯨ ꯃꯇꯦꯛ ꯈꯔ ꯌꯦꯡ ꯌꯦꯡꯉꯝꯕꯅꯦꯕ ꯗꯨꯗ ꯍꯧꯒꯠꯄ ꯉꯝꯗ꯭ꯔꯦ
ꯎꯝ
ꯅꯪꯗꯤ ꯀꯅꯥ ꯁꯞꯄꯣꯔꯠ ꯇꯧꯏ
ꯑꯩꯗꯤ ꯑꯉꯝ ꯑꯉꯝꯕ
ꯑꯦ ꯍꯥꯏꯗꯤ ꯔꯣꯅꯥꯜꯗꯣꯒꯥ ꯝꯦꯁꯤ ꯁꯤꯒꯨꯝꯕꯗ ꯀꯅꯥ
ꯇꯧꯗꯦ
ꯇꯧꯗꯦ
ꯑꯥ ꯃꯣꯏ ꯃꯣꯏ ꯃꯔꯛꯇ ꯑꯃ ꯉꯝꯃꯦꯗꯅ ꯑꯗꯨ ꯑꯩꯒꯤ ꯁꯄꯣꯔꯠꯇ ꯁꯞꯄꯣ ꯁꯞꯄꯣꯔꯇꯔꯅꯦ
ꯑꯦ ꯑꯗꯨꯗꯤ ꯌꯦꯡꯒ꯭ꯔ ꯑꯗꯨꯝ ꯇꯨꯝꯃꯒ ꯂꯩꯕ ꯌꯥꯏꯗꯅ
ꯑꯥ ꯌꯥꯔ
ꯍꯥꯏꯗꯤ ꯄ꯭ꯔꯣꯒ꯭ꯔꯦꯁꯇꯣ
ꯍꯣꯏ
ꯈꯪꯉꯗꯤ ꯌꯥꯔꯦ ꯅꯪꯗꯤ ꯌꯦꯡꯗ꯭ꯔꯁꯨ
ꯑꯥ ꯌꯦꯡꯗꯁꯨ ꯌꯥꯔꯦ ꯍꯣꯏ ꯀꯅꯥ ꯀꯅꯥ ꯂꯩ ꯑꯩꯅ
ꯇꯟꯗꯅꯤꯗ
ꯎꯝ
ꯃꯤ ꯃꯔꯛꯇ ꯂꯩꯔꯗꯤ ꯌꯥꯝ ꯂꯥꯡꯉꯦ
ꯃꯤ ꯃꯌꯥꯝ ꯂꯩꯕꯅꯤ ꯑꯩ ꯃꯃꯥꯡꯗ ꯑꯩꯅ ꯃꯣꯏꯗꯒꯤ ꯂꯥꯞꯊꯣꯛꯑꯒ ꯀꯣꯜ ꯇꯧꯔꯤꯕ
ꯎꯝ ꯌꯨꯝꯗ ꯂꯩꯕ꯭ꯔꯣ ꯀꯥꯏꯗ ꯂꯩꯕ꯭ꯔꯣ
ꯃꯠꯇꯦ
ꯑ
ꯏꯕꯥꯔꯦꯕ ꯃꯣꯏꯗ
ꯀꯩꯅꯖ
ꯏꯃꯅꯅꯕ ꯃꯣꯗ ꯂꯩ ꯏꯕ
ꯑꯣ ꯌꯥꯝ ꯐꯩꯅꯦ ꯕꯣꯜ ꯌꯦꯡꯅꯤꯡꯉꯥꯏ ꯆꯂꯤꯔꯣ ꯀꯣꯏ ꯆꯔꯒ
ꯃꯦ ꯣꯔꯤ ꯌꯦꯒꯅꯤ
ꯎꯝ ꯎꯝ
ꯗ ꯋꯥ ꯋꯥꯔꯤ ꯂꯒꯂꯅꯪ ꯃꯤꯅ ꯅꯪ ꯍꯩꯌꯦ ꯍꯥꯏꯕꯅꯦ
ꯅꯣꯏ ꯂꯧ ꯑꯝꯇ ꯁꯨꯗ꯭ꯔꯣ ꯂꯧꯏ ꯅꯣꯏ ꯈꯨꯟꯗ ꯂꯧ ꯄꯥꯟꯗ꯭ꯔꯣ ꯍꯥꯏꯕ
ꯂꯧ ꯍꯥꯏꯗꯤ ꯇꯧꯏꯤ ꯇꯧꯏ ꯌꯥꯝ ꯂꯩꯕꯅꯤ
ꯂꯣꯏꯔꯕꯣꯗꯣ
ꯑꯃꯤꯅꯦ ꯑꯩꯗꯤ ꯆꯠ ꯇꯀꯅꯤ
ꯎꯝ ꯀꯩꯒꯤ ꯆꯠꯇ꯭ꯔꯤꯅꯣ ꯎꯝ ꯎꯝ ꯁꯨꯕ ꯌꯥꯗ꯭ꯔꯣ
ꯇꯂꯦꯕ
ꯀꯩꯒꯤ ꯇꯜꯂꯤꯅꯣ ꯇꯟꯕ ꯌꯥꯗꯦꯍꯦ
ꯈꯪꯗꯦꯅꯦ ꯑꯗꯨꯝ ꯍꯥꯏꯗꯤ ꯋꯥꯈꯜꯗꯒꯤ ꯌꯥꯗꯦ ꯂꯧ ꯍꯥꯏꯔ
ꯂꯧꯁꯦ ꯅꯣꯏꯒꯤ ꯍꯩꯅꯗꯕꯤꯔꯣ
ꯑꯥ ꯏꯟꯅꯗꯤ
ꯎꯝ
ꯅꯪ ꯅꯪꯗꯤ ꯆꯠꯠꯇꯣ
ꯑꯩꯗꯤ ꯆꯠꯇꯗ
ꯅꯪꯁꯨ ꯆꯠꯇ꯭ꯔꯦ
ꯎꯝ ꯅꯪꯗꯤ ꯅꯨꯄꯥꯅꯤ ꯀꯩꯅꯣ ꯅꯨꯄꯥꯅ ꯑꯃꯨꯛ ꯂꯧ ꯆꯠꯇꯕ ꯌꯥꯕ꯭ꯔꯥ
ꯑꯩꯈꯣꯏ ꯑꯩꯈꯣꯏ ꯃꯔꯛꯇꯗꯤ ꯅꯨꯄꯤꯅ ꯍꯦꯟꯅ ꯆꯠꯂꯅꯦ
ꯑꯣ
ꯅꯨꯄꯥꯗꯤ ꯍꯥꯏꯗꯤ ꯎꯝ ꯀꯩꯅꯣ ꯌꯨꯝꯒꯤꯀꯣ
ꯎꯝ
ꯄꯩꯁꯥ ꯇꯥꯜꯂꯒ ꯇꯧꯋꯤꯗꯅ
ꯎꯝ
ꯑꯗꯨꯗꯗꯤ ꯂꯎ ꯆꯄꯅꯪꯗꯦ
ꯂꯧ ꯂꯧ ꯆꯠꯄꯅꯣ ꯅꯨꯄꯤꯒꯤ ꯊꯛ ꯂꯧꯔ ꯅꯣꯏꯣꯏ ꯑꯗꯨꯗꯤ
ꯑꯩꯅ ꯍꯥꯏꯗꯤ
ꯅꯨꯄꯥꯁꯤꯅꯅꯦ
ꯍꯥ
ꯅꯨꯄꯥꯅ ꯁꯦꯟ ꯇꯥꯟꯗꯣꯏꯕ ꯅꯨꯄꯤꯅ ꯂꯧ ꯆꯠꯇꯣꯏꯕ ꯑꯗꯨꯗ ꯔꯕ
ꯍ ꯍ ꯇꯧꯋꯦ ꯑꯗꯨꯗꯤ ꯁꯨꯃꯥꯏꯅ ꯇꯧꯗ꯭ꯔꯣ
ꯍꯈꯣꯏꯗꯗꯤ ꯑꯁ ꯅꯨꯄꯤꯁꯨ ꯅꯨꯄꯥꯁꯨ ꯂꯣꯏ ꯆꯠꯂꯤꯗꯦ
ꯆꯥꯟꯅꯤ
ꯆꯠꯂꯦ ꯆꯠꯂꯦ ꯍꯥꯏꯕ
ꯃꯣꯏꯗꯨꯁꯨ ꯑꯗꯨꯕꯨꯗꯤ ꯇꯧꯋꯤꯗ ꯑꯗꯨ ꯅꯨꯄꯤꯅ ꯍꯦꯟꯅ ꯆꯠꯂꯦ ꯍꯥꯏꯕꯅꯤꯅ
ꯎꯝ ꯑꯩꯈꯣꯏꯗꯤ ꯅꯨꯄꯥ ꯑꯌꯥꯝꯕꯅ ꯇꯧꯋꯦ
ꯂꯧ ꯂꯧꯁꯦ ꯆꯠꯂꯗꯤ ꯍꯥꯏꯗꯤ ꯏꯟꯇꯔꯦꯁ ꯂꯩꯕꯅꯤ ꯋꯥ ꯑꯗꯨꯅꯤ ꯃꯤ ꯃꯌꯥꯝ ꯆꯠꯂꯒ ꯇꯧꯕꯗꯣ
ꯎꯝ
ꯑꯣ ꯋꯥꯔꯤ ꯂꯑꯣꯅꯦ
ꯎꯝ ꯑꯥ
ꯅꯪ ꯅꯪ ꯑꯃ ꯂꯤꯌꯣ ꯑꯩ ꯑꯃꯨꯛ ꯑꯃ ꯂꯤꯒꯦ
ꯑꯁ ꯋꯥꯔꯤꯁꯤꯗꯤ ꯑꯗꯤ ꯑꯩ ꯋꯥꯔꯤ ꯈꯪꯅꯤꯡꯉꯦ ꯉꯁꯤꯒꯥꯏ ꯀꯥꯏ ꯀꯥꯏ ꯆꯠꯄ꯭ꯔꯣ
ꯑꯩ ꯃꯁꯤꯁꯤ ꯑꯦ ꯒꯥꯔꯤ ꯊꯧꯔꯒ ꯖꯤꯔꯤꯕꯥꯝ ꯆꯠꯂꯦꯦ
ꯎꯝ
ꯑꯗꯨꯒ ꯍꯜ ꯂꯥꯛꯑ
ꯐꯂ ꯑꯃꯃꯨꯛ ꯆꯂꯦ
ꯑꯝ
ꯑꯗꯨ ꯍꯜꯂꯛꯑꯒ ꯑꯩꯈꯣꯏꯒꯤ ꯄꯆꯥꯎꯒꯤ ꯌꯨꯝꯗ ꯆꯠꯂꯦ
ꯎꯝ ꯑꯗꯨꯗ ꯈꯇꯔ ꯋꯥ
ꯍꯥ
ꯑꯗꯨ ꯈꯛꯇꯔꯣ
ꯑꯇꯩ ꯌꯥ ꯑꯗꯨ ꯑꯣꯏꯔꯒ ꯣꯁꯅ ꯆꯜꯂꯤ
ꯑꯣ
ꯣꯁ ꯂꯕꯜꯂꯣ ꯌꯨꯝꯗ ꯂꯥꯛꯑꯒ ꯏꯔꯨ ꯊꯣꯛꯑꯦ ꯆꯥꯛ ꯆꯥꯛꯑꯦ
ꯎꯝ
ꯃꯣꯏ ꯅꯣꯏꯔꯗꯗꯤ ꯀꯩꯅꯣ ꯚꯣ ꯌꯥꯝ ꯁꯅꯗ꯭ꯔꯣ
ꯑꯥ ꯍꯟꯗꯛ ꯃꯔꯛꯇꯤ ꯁꯥꯟꯅꯗ꯭ꯔꯦ
ꯎꯝ
ꯑꯗꯨꯝ ꯁꯥꯟꯅꯑꯦ ꯕꯣꯜꯗꯤ ꯍꯟꯗꯛ ꯃꯔꯛꯇꯤ ꯁꯥꯟꯅꯗ꯭ꯔꯦ ꯍꯣꯏ
ꯑꯗꯣ ꯃꯤ ꯑꯍꯩꯕ ꯃꯤ ꯌꯥꯝꯕ꯭ꯔꯣ
ꯀꯩꯍꯕ
ꯍꯩꯕ ꯃꯤ ꯍꯩꯕ
ꯍꯕ ꯃꯤ ꯌꯥꯎꯋꯦ ꯍꯣꯏ ꯎꯝ ꯍꯩꯕ ꯃꯤ ꯌꯥꯝ ꯌꯥꯎꯋꯦ
ꯁꯇꯦꯠ ꯄ꯭ꯂꯦꯌꯥꯔꯒꯨꯝꯕ
ꯐꯔꯦ ꯑꯗꯨꯗꯤ ꯑꯗꯨꯒꯨꯝꯕꯗꯤ ꯊꯣꯛꯄ ꯃꯤ ꯂꯩꯔꯣꯏꯗ
ꯗꯤꯚꯖꯟꯒꯤꯗꯤꯦ
ꯈꯪꯗꯦ ꯑ ꯑꯗꯨꯝꯕꯗꯤ ꯄꯥꯛ ꯁꯟꯅꯕ ꯌꯥꯎꯗꯦ ꯈꯣꯏꯕꯨꯝꯗ ꯍꯥꯏꯕꯗꯤ ꯎꯝ ꯈꯨꯟ ꯈꯨꯟꯗ ꯑꯗꯨꯝ ꯆꯉꯥꯏꯕ
ꯍꯥ
ꯈꯨꯟ ꯈꯨꯟ ꯑ ꯁꯕꯗꯣ
ꯑꯥ
ꯑꯗꯨꯗꯤ ꯑꯗꯨꯗꯤ ꯑꯗꯨꯝ ꯁꯥꯟꯅꯔꯒ ꯂꯩꯌꯦ ꯑꯗꯣ ꯎꯝ ꯑꯆꯧ ꯑꯆꯧꯕꯗꯤ ꯑꯗꯨꯝ ꯁꯥꯟꯅꯗꯦꯕ
ꯑꯣ ꯈꯪꯉꯦ ꯈꯪꯉꯦ ꯅꯪ ꯍꯥꯏꯅꯤꯡꯃꯤꯁꯦ
ꯎꯝ ꯣꯏ ꯅꯣꯏꯗꯤ ꯌꯥꯎꯕ꯭ꯔꯣ
ꯍꯣꯏ ꯀꯣꯏꯗꯤꯗꯨ ꯎꯝꯁꯗꯤ ꯄꯨꯡ ꯃꯔꯤ ꯑꯗꯨꯒꯨꯝꯕ ꯇꯥꯔꯗꯤ ꯆꯠꯂꯅꯤ ꯑꯗꯨꯒ ꯁꯤꯛꯁꯂꯗꯤ ꯃ ꯍꯜꯂꯑꯅꯤ
ꯅꯨꯡꯉꯥꯏ ꯎꯝ ꯕꯣꯜ ꯁꯥꯟꯅꯕꯁꯦ ꯅꯨꯡꯉꯥꯏꯔꯝꯅꯤ